ꯍꯜꯂꯣ
ꯑꯁ ꯀꯔꯤ ꯇꯧꯔꯦ
ꯆꯥꯛ ꯆꯥꯔꯒ ꯑꯗꯨꯝ ꯅꯣꯡ ꯈꯔ ꯈꯔ ꯇꯥꯕꯒꯤ ꯑꯗꯨꯝ ꯐꯝꯕ꯭ꯔꯥ ꯂꯩꯔꯦ ꯅꯣꯏ ꯆꯥꯔꯕꯣ
ꯍꯣꯏ ꯆꯥꯛ ꯍꯧꯖꯤꯟꯅ ꯆꯥꯊꯣꯛꯈ꯭ꯔꯦ ꯑꯈꯣꯏꯁꯨ
ꯀꯣꯜ ꯉꯥꯏꯕꯗ ꯁꯤꯒꯦꯗꯧꯔꯦꯅꯦ
ꯑꯁ ꯀꯣꯜ ꯇꯧꯔꯒꯁꯨ ꯄꯥꯏꯈꯠꯇ꯭ꯔꯦ
ꯑꯁ ꯀꯣꯜ ꯇꯧꯔꯛꯀꯦ ꯍꯥꯏꯅ ꯍꯥꯏꯔꯗꯤ ꯐꯒꯗꯧꯕ ꯑꯩ ꯈꯪꯗꯕ
ꯑꯣ ꯑꯗꯨ ꯍꯣꯏ ꯍꯣꯏ ꯑꯩ
ꯑꯩ ꯈꯪ ꯑꯩ ꯈꯪꯒ ꯑꯌꯨꯛ ꯑꯌꯨꯛꯗꯀꯣ
ꯍꯣꯏ
ꯑꯥ ꯑꯌꯨꯛ ꯑꯌꯨꯛ ꯈꯔ ꯉꯟꯕꯗꯅꯦ
ꯍꯣꯏ
ꯋꯥꯔꯤ ꯁꯥꯑꯣ ꯌꯥꯝꯅ ꯀꯥꯟꯅꯕꯅꯦ ꯑꯌꯨꯛ ꯉꯟꯇꯥꯗ ꯈꯔ ꯃꯤ ꯌꯦꯡ ꯌꯦꯡ ꯑꯁꯤꯒꯤ ꯁꯤ ꯃꯤ ꯌꯥꯝꯗꯕ ꯃꯇꯝꯗꯀꯣ
ꯍꯣꯏ ꯍꯣꯏ
ꯅꯣꯏ ꯀ꯭ꯔꯤ ꯏꯟꯁꯥꯡ ꯆꯥ-ꯆꯥꯈ꯭ꯔꯦ ꯉꯁꯤꯗꯤ
ꯑꯁ ꯉꯁꯤꯗꯤ ꯑꯂꯨ ꯑꯣꯏꯅ ꯆꯥꯈ꯭ꯔꯦ
ꯑꯂꯨꯗꯤ ꯌꯥꯝ ꯆꯥꯒꯅꯨꯍꯦ
ꯅꯨꯃꯤꯗꯥꯡꯗꯤ ꯁꯥ ꯁꯥ ꯍꯠꯀꯅꯤ ꯁꯥꯥ ꯍꯠꯀꯥꯗꯧꯕꯅꯦ
ꯁꯥ ꯌꯧꯒꯗꯧꯕꯅꯤꯕ ꯅꯨꯡꯗꯥꯡꯗꯤ
ꯍꯣꯏ
ꯍꯧꯒꯗꯧꯔꯦꯗ
ꯉꯔꯥꯡꯒꯤ ꯃꯦꯁꯗꯣ ꯄꯦꯟꯗ꯭ꯔꯣꯗ ꯑꯗꯨꯒꯤꯗꯃꯛꯇ
ꯑꯁꯤꯗꯤ ꯑꯩ ꯉꯔꯥꯡ ꯇꯨꯝ ꯉ-ꯉꯔꯥꯡ ꯇꯨꯝꯗꯕꯒꯤꯀꯣ
ꯍꯣꯏ
ꯁꯤꯗ ꯃꯤ ꯌꯥꯝ ꯂꯧꯅꯥꯏꯌꯦꯕ ꯑꯗꯨ ꯃꯣꯏ ꯁꯥꯟꯅꯕꯒꯤ
ꯅ-ꯅ ꯅꯟꯗꯤ ꯌꯦꯡꯗ꯭ꯔꯣ
ꯑꯗꯨ ꯌꯦꯡꯉꯦ ꯑꯩꯈꯣꯏꯗꯤ ꯇꯨꯃꯤꯟ ꯇꯨꯃꯤꯟꯅ ꯌꯦꯡꯉꯦ ꯃꯤꯗꯤ ꯍꯩ ꯂꯥꯎꯕꯗꯨꯗꯤꯀꯣ ꯂꯣꯏꯔꯦ ꯑꯩ ꯇꯨꯝꯕ ꯌꯥꯗꯦꯗ
ꯑꯁ ꯈꯪꯕꯗꯤ ꯋꯥꯏꯍꯦ ꯑꯩꯈꯣꯏꯁꯨ ꯑꯗꯨꯝ ꯂꯥꯎꯅꯤꯡꯉꯦ ꯑꯁꯤꯗ ꯂꯥꯎꯕꯗ ꯃꯣꯏꯅꯁꯨ ꯃꯣꯏ ꯑꯣꯄꯣꯅꯦꯟ ꯈꯣꯏꯅꯁꯨ ꯁꯥꯎꯕꯅꯤꯍꯦ ꯂꯥꯎꯒꯅꯨ ꯂꯥꯎꯒꯅꯨ ꯍꯥꯏꯔꯒ
ꯑꯁꯤ ꯑꯁꯤ ꯑꯁꯤꯗ ꯑꯩꯈꯣꯏ ꯑꯩꯈꯣꯏꯅ ꯂꯩꯕ ꯃꯐꯝꯗ ꯃꯤꯅ ꯂꯧꯕ ꯃꯈꯣꯟ ꯇꯥꯕ꯭ꯔꯣ
ꯑꯁ ꯑ ꯑꯁꯤ ꯑꯗ ꯂꯥꯎꯕꯨꯗꯤ ꯐꯖꯅ ꯂꯥꯎꯗꯤ ꯂꯥꯎꯋꯦ ꯅꯣꯡꯁꯨ ꯈꯔ ꯇꯥꯏꯅꯥ ꯑꯗꯨ ꯃꯦꯁ ꯂꯩꯕ ꯃꯇꯝꯗꯀꯣ
ꯍꯣꯏ
ꯑꯁ ꯑꯩꯒꯤꯗꯨ ꯀꯔꯤ ꯇꯧꯕ꯭ꯔꯥ ꯍꯥꯏꯗꯤ ꯌꯦꯡꯕꯗꯨꯁꯨ ꯀꯤꯈ꯭ꯔꯕꯅꯤꯍꯦ ꯂꯣꯜꯂꯒ ꯑꯗꯨꯝ ꯃꯣꯏꯒꯤ ꯔꯤꯡ ꯏꯗꯥꯎꯗ ꯉꯥꯏ ꯉꯥꯏꯔꯛꯂꯦꯕꯗꯣ ꯑꯗꯨ ꯕ꯭ꯔꯦꯛꯀꯞ ꯂꯥꯛꯗꯤ ꯂꯥꯛꯈ꯭ꯔꯦ
ꯁꯤꯗ ꯇ꯭ꯔꯥꯟꯁꯐꯣꯔꯃꯔ ꯄꯣꯛꯈꯥꯏꯕꯗꯨ ꯇꯥꯕꯔ꯭ ꯉꯥꯔꯥꯡ
ꯇꯥꯗꯦꯍꯦ
ꯉꯔꯥꯡ ꯄꯨꯡ ꯑꯩꯠ ꯊꯥꯔꯇꯤꯒꯨꯝꯕꯗ ꯃꯥꯏ ꯃꯨꯠꯇ꯭ꯔ ꯅꯣꯏꯗ
ꯑꯁꯤꯗ ꯑꯦꯠ ꯊꯥꯔꯇꯤ ꯃꯥꯏ ꯃꯨꯠꯇꯦ ꯍꯦ
ꯑꯣ ꯑꯗꯨꯗꯤ ꯑꯩꯈꯣꯏꯒꯤꯗꯨꯒ ꯅꯣꯏꯒꯤꯗꯨ ꯒꯥ ꯂꯥꯟꯏ ꯌꯥꯝ ꯃꯥꯟꯅꯗ ꯃꯥꯂꯦꯅꯦ
ꯂꯥꯏꯟꯗꯨ ꯇꯣꯡꯉꯝ ꯃꯥꯜꯂꯦ ꯑꯩ ꯍꯣꯏ ꯑꯍꯤꯡꯗꯗꯤ ꯃꯨꯠꯄꯗꯤ ꯂꯩꯗꯤ ꯂꯩꯇꯦꯍꯦ
ꯍꯣꯏ ꯑꯁꯤ ꯑꯩꯈꯣꯏꯗꯗꯤ ꯑꯁꯤ ꯍꯧ ꯑꯁꯤ ꯁꯤ ꯒꯦꯝꯁꯨ ꯍꯧꯒꯗꯧꯔꯦ ꯍꯥꯏꯕ ꯀꯥꯟꯗ ꯇ꯭ꯔꯥꯟꯁꯐꯣꯔꯃꯔ ꯄꯣꯛꯈꯥꯏꯕꯅꯤꯍꯦ ꯑꯁꯤꯒꯤꯒꯤ ꯅꯪꯒꯤ ꯅꯣꯏꯒꯤ ꯏꯪ ꯅꯨꯨꯄꯥ ꯈꯣꯏ ꯌꯨꯝ ꯃꯅꯥꯛꯇ ꯇ꯭ꯔꯥꯟꯁꯐꯣꯔꯃꯔ ꯑꯃ ꯂꯩ ꯂꯩꯕꯅꯦꯕꯀꯣ
ꯍꯣꯏ ꯍꯣꯏ
ꯑꯗꯨꯗ ꯄꯣꯈꯥꯏꯕꯅꯦ ꯍꯥꯏ
ꯑꯗꯨꯗꯨꯒ ꯑꯩꯈꯣꯏꯒꯤꯗꯨ ꯂꯥꯏꯟꯗꯨ ꯇꯣꯡꯉꯟꯕꯅꯦ
ꯍꯣꯏ ꯍꯣꯏ ꯇꯣꯉꯥꯟꯕ ꯃꯅꯦ ꯇꯣꯉꯥꯟꯕ ꯃꯅꯦ
ꯑꯩꯈꯣꯏꯒꯤ ꯂꯥꯛꯇꯕꯗ ꯃꯣꯏꯒꯤꯁꯨ ꯑꯗꯨꯝ ꯂꯥꯛꯑꯦ ꯃꯣꯏ ꯂꯥꯛꯇꯕꯗꯅ ꯑꯩꯈꯣꯏꯗꯁꯨ ꯑꯗꯨꯝ ꯂꯥꯛꯑꯦꯕ
ꯍꯣꯏ ꯅꯣꯏꯒꯤ ꯇꯣꯉꯥꯟꯕ ꯃꯅꯦ ꯇꯣꯉꯥꯟꯕ ꯃꯅꯦ
ꯍꯣꯏ ꯅ ꯇꯒ ꯑꯩ ꯌꯥꯗ꯭ꯔꯦꯅꯦ ꯑꯗꯨ ꯆꯠꯄꯥꯗꯨ
ꯑꯣ
ꯑꯗꯨꯗꯤ ꯆꯥꯅꯤꯡꯈ꯭ꯔꯦ ꯋꯥꯔꯜ ꯀꯞꯇꯣ ꯈꯨꯟꯗ ꯋꯥꯔ ꯀꯞꯗ ꯃꯍꯥꯎ ꯂꯩꯌꯦ
ꯑꯗꯨ ꯍꯧꯖꯤꯛꯀꯥꯟ ꯅꯣꯏ ꯈꯨꯟꯗꯤ ꯆꯠꯄ ꯌꯥꯗ꯭ꯔꯦꯅꯀꯣ
ꯆꯠꯄꯗꯤ ꯑꯗꯨ ꯑꯩꯈꯣꯏ ꯆꯠꯀꯦ ꯇꯧꯔ ꯂꯩꯔꯝꯕꯅꯦꯕꯀꯣ ꯑꯗꯨ
ꯑꯥ
ꯑꯃꯨꯛꯀ ꯂꯝꯕꯤꯗ ꯌꯥꯗ꯭ꯔꯦ ꯑꯁꯤ ꯆꯠꯄꯗꯤ ꯑꯁꯤ ꯂꯝꯕꯤ ꯑꯃꯗꯤ ꯆꯠꯄꯗꯤ ꯌꯥꯏ ꯑꯗꯨ ꯕꯥꯔꯥꯗꯨ ꯌꯥꯝ ꯆꯪꯉꯦꯕ
ꯍꯣꯏ ꯍꯣꯏ ꯍꯣꯏ ꯍꯣꯏ ꯁꯤꯁꯅꯥꯇꯤ ꯔꯨꯝ ꯑꯗꯨꯗꯒꯤ ꯑꯥ ꯑꯗꯨ ꯔꯨꯝꯗꯒꯤ ꯆꯠꯄ ꯌꯥꯏ ꯍꯥꯏꯕꯨꯝ ꯑꯃ ꯇꯥꯏꯅꯦꯀꯣ
ꯍꯣꯏ ꯏꯁꯅꯥꯞꯀꯤ ꯐꯧ ꯀꯥꯕꯗꯨ ꯒꯥꯔꯤ ꯐꯥꯅꯔꯗꯤ ꯑꯗꯨꯗꯗꯤ ꯆꯠꯄ ꯌꯥꯏ ꯈꯨꯟꯗꯨ ꯍꯧꯖꯤꯛꯇꯤ ꯒꯥꯔꯤ ꯌꯧꯒꯗꯧꯔꯦ ꯂꯝꯕꯤ ꯁꯦꯝꯈ꯭ꯔꯦ ꯁꯦꯝꯃꯅ ꯂꯩꯌꯦ
ꯍꯣꯏ ꯍꯣꯏ ꯑꯩꯁꯨ ꯇꯥꯏꯌꯦꯅꯦ ꯂꯝꯕꯤ ꯁꯦꯝꯒꯅꯤ ꯍꯥꯏꯅ ꯍꯥꯏꯌꯦ ꯍꯥꯏꯌꯦ
ꯑꯗꯨ ꯑꯗꯨ ꯇꯧꯈ꯭ꯔꯗꯤ ꯑꯩ ꯈꯨꯟꯗ ꯐꯖꯈ꯭ꯔꯅꯤꯍꯦ ꯅꯍꯥꯟꯁꯨ ꯈꯜꯂꯣꯍꯦ
ꯈꯪꯗꯦꯗ ꯂꯝꯕꯤ ꯂꯝꯕꯤꯁꯨ ꯁꯦꯝꯗꯣꯏꯒꯤ ꯃꯑꯣꯡꯁꯨ ꯐꯖꯅ ꯁꯦꯝꯕꯤꯗꯣꯏꯔꯤꯕ
ꯑꯗꯨ ꯍꯧꯖꯤꯛ ꯍꯧꯖꯤꯛꯀꯥꯟ ꯁꯦꯝꯕꯗꯨꯗꯤ ꯑꯗꯨꯝ ꯐꯖꯒꯗꯤ ꯐꯖꯒꯅꯤ ꯍꯣꯏ ꯑꯗ
ꯅꯨꯡꯒꯨꯝꯕ ꯈꯔ ꯊꯥꯗ꯭ꯔꯗꯤꯀꯣ
ꯅꯣꯏ
ꯁꯤꯟꯕ ꯈꯛꯇꯗꯤ ꯑꯩꯈꯣꯏ ꯑꯩꯈꯣꯏꯒꯤ ꯂꯝꯕꯤꯗꯤ ꯅꯣꯡ ꯇꯥꯔꯗꯤ ꯑꯗꯨꯝ ꯑꯗꯨꯝ ꯍꯦꯛ ꯍꯦꯛ ꯌꯥꯗꯦꯕ ꯅꯠꯇ꯭ꯔꯣ
ꯍꯣꯏ ꯑꯗꯨꯕꯨ ꯍꯧꯖꯤꯛꯀꯥꯟꯗꯤ ꯑꯗꯨꯒꯨꯝꯕꯗꯤ ꯇꯧꯕꯗꯤ ꯈꯪꯗꯦ ꯑꯗꯨꯕꯨ ꯂꯝꯕꯤꯗꯤ ꯂꯦꯟꯁ꯭ꯂꯥꯏꯠ ꯇꯧꯔꯁꯨ ꯆꯠꯄ ꯌꯥꯕ ꯂꯝꯕꯤ ꯆꯥꯎꯅ ꯁꯦꯝꯒꯅꯤꯔ ꯁꯦꯝꯗꯤ ꯁꯦꯝꯃꯦ
ꯍꯣꯏ ꯑꯗꯨꯃꯥꯏꯅ ꯇꯧꯗ꯭ꯔꯗꯤ ꯑꯣ ꯅꯨꯡꯉꯥꯏꯖꯦꯗ ꯑꯗꯨꯃꯥꯏꯅ ꯇꯧꯔꯗꯤ ꯌꯥꯝ ꯒꯥꯔꯤꯗꯣ ꯐꯖꯅ ꯆꯠꯄ ꯂꯥꯛꯄ ꯇꯧꯔꯗꯤ ꯌꯥꯝ ꯅꯨꯡꯉꯥꯏꯒꯗꯧꯕꯅꯤ ꯍꯥꯏꯀꯣ
ꯍꯣꯏ ꯍꯣꯏ
ꯍꯟꯗꯛꯀꯤ ꯈ꯭ꯔꯤꯁꯃꯥꯁꯇ ꯂꯥꯛꯀꯗꯧꯕꯅꯦ ꯑꯁ ꯍꯝꯅꯨꯔꯦꯅꯦ ꯑꯁꯦꯡꯕ
ꯅꯍꯥꯟ ꯅꯍꯥꯟ ꯑꯁꯤꯗ ꯐꯥꯔꯁ ꯆꯠꯄꯗꯗꯤ ꯈꯨꯟꯗ ꯌꯥꯝ ꯌꯨꯁ ꯇꯧꯔ ꯆꯥꯔꯒꯅ ꯊꯨꯅ ꯀꯥꯎꯊꯣꯛꯈ꯭ꯔꯦꯅꯦ
ꯑꯦ ꯅꯍꯥꯟꯗꯤ ꯍꯟꯅ ꯆꯠꯅꯤꯡꯉꯕꯅꯤꯀꯣ ꯑꯁꯦꯡꯕ ꯎꯝ
ꯅꯍꯥꯟꯗꯤ ꯌꯥꯝ ꯆꯥꯅꯤꯡꯉꯕꯅꯤ ꯑꯗꯣ ꯍꯧꯖꯤꯛꯀꯥꯟꯗꯤ ꯍꯣꯏ ꯑꯗꯨꯝ ꯆꯠꯇꯄꯗꯒꯤꯀꯣ
ꯍꯣꯏ ꯍꯣꯏ
ꯈꯔ ꯈꯔꯗꯤ ꯑꯗꯨꯝ ꯍꯣꯏ ꯌꯥꯝ ꯆꯠꯅꯤꯡꯕꯁꯨ ꯐꯥꯎꯗꯤ ꯐꯥꯎꯗ꯭ꯔꯦ ꯉꯁꯤꯡꯕ
ꯍꯣꯏ ꯍꯣꯢ ꯑꯗꯨ ꯈꯨꯟꯗꯨ ꯑꯩꯈꯣꯏꯁꯨ ꯑꯗꯨꯝ ꯆꯠꯈ꯭ꯔꯗꯤ ꯃꯔꯥꯡꯗꯗꯤ ꯂꯩꯅꯤ ꯑꯗꯣ ꯑꯩꯈꯣꯏꯗ ꯂꯩꯈ꯭ꯔꯗꯤ ꯑꯗꯨꯝ ꯆꯠꯊꯣꯛꯄꯗꯣ ꯇꯧꯅꯤꯡꯉꯦꯕꯀꯣ ꯃꯤ ꯂꯩꯗ꯭ꯔꯗꯤ ꯑꯩꯈꯣꯏꯁꯨ ꯗꯣ ꯈꯨꯟꯗꯨꯗꯤ ꯃꯤꯁ ꯇꯧꯗꯤ ꯇꯧꯋꯦꯗ ꯅꯨꯡꯁꯤꯌꯦꯗ
ꯍ ꯈꯨꯈꯟꯗꯁꯨ ꯍꯣꯏ ꯅꯨꯡꯉꯥꯏꯕꯁꯨ ꯂꯩ ꯅꯨꯡꯉꯥꯏꯇꯕꯁꯨ ꯂꯩꯀꯣ
ꯍꯣꯏ ꯍꯣꯏ ꯑꯗꯨ ꯈꯨꯟꯗ ꯀꯨꯏꯅ ꯂꯩꯔꯗꯤ ꯑꯁ ꯑꯩꯈꯣꯏꯗꯣ ꯃꯤ ꯃꯔꯛꯇ ꯇꯤꯟꯕ ꯌꯥꯔꯣꯏꯗ ꯈꯨꯟꯒꯤ ꯑꯍꯟꯈꯣꯏꯒꯤ ꯃꯇꯧ ꯇꯝꯃꯒ ꯑꯩꯈꯣꯏꯗꯣ ꯃꯤꯕꯨ ꯑꯥꯏꯊꯤꯕ ꯃꯤꯕꯨ ꯌꯦꯡꯊꯤꯕ ꯑꯗꯨꯒꯨꯝꯕ ꯌꯥꯝ ꯇꯧꯋꯦꯕꯀꯣ
ꯍꯣꯏ ꯍꯣꯏ ꯍꯣꯏ ꯎꯄꯥꯏ ꯃꯩ ꯑ ꯑꯗꯨ ꯇꯧꯔꯣꯏ ꯍꯥꯏꯔꯁꯨ ꯑꯗꯨꯝ ꯀꯨꯟꯗ ꯇꯧꯕꯅꯤꯅꯀꯣ
ꯍꯣꯏ ꯑꯗꯨꯗꯣ ꯃꯤ ꯃꯔꯛꯇ ꯇꯤꯟꯗ꯭ꯔꯁꯨ ꯌꯥꯗꯕꯅꯤꯅ ꯑꯩꯈꯣꯏꯁꯨ ꯑꯗꯨꯝ ꯇꯧꯕ ꯃꯣꯏ ꯃꯇꯧ ꯇꯝꯕ ꯇꯥꯕ ꯑꯗꯨꯝ ꯇꯧꯋꯦꯕꯀꯣ
ꯍꯣꯏ ꯍꯣꯏ ꯍꯣꯏ ꯆꯨꯝꯃꯦꯅ ꯑꯖꯤ ꯀꯖꯤ ꯑꯗꯣ ꯍꯧꯖꯤꯛꯀꯥꯟꯗꯤ ꯈꯔ ꯑꯗꯨꯒꯨꯝꯕꯗꯤ ꯇꯧꯔꯝꯅꯤ ꯑꯗꯨꯝ ꯅꯨꯡꯉꯥꯏꯅꯗꯤ ꯂꯩꯝꯅꯤꯅ ꯋꯥꯔꯤꯁꯨ ꯌꯥꯝ ꯁꯥ
ꯑꯗꯨꯝ ꯅꯨꯡꯉꯥꯏꯅ ꯂꯩꯗꯕꯅꯤꯅ
ꯍꯣꯏ ꯑꯗꯨ ꯅꯨꯄꯥꯈꯣꯏꯗꯤ ꯈꯔ ꯐꯩꯌꯦꯀꯣ ꯅꯨꯄꯤꯗꯤ ꯌꯥꯗꯦ ꯍꯦ ꯕꯦꯔꯥ ꯀꯥ ꯍꯦ
ꯑꯩꯈꯣꯏ ꯍꯣꯏꯅꯤ ꯑꯗꯨ ꯅꯨꯄꯤ ꯈꯣꯏꯗꯤ ꯀꯔꯤꯁꯨ ꯀꯔꯤꯁꯨ ꯅꯠꯇꯦꯅ ꯑꯗꯨꯝ ꯏꯆꯝ ꯆꯝꯅꯅꯤ ꯍꯦꯠꯇꯅ꯭ꯔꯣ
ꯍꯣꯏ ꯑꯗꯨ ꯑꯁ ꯍꯧꯖꯤꯛ ꯄꯩꯁꯥꯗꯨꯣ ꯈꯔ ꯄꯥꯏꯈꯠꯂꯛꯄꯁꯤꯗ ꯏꯖꯠ ꯖꯠ ꯇꯧꯕ ꯍꯧꯔꯦꯗ
ꯑꯩ ꯅꯣꯛꯅꯤꯡꯉꯦꯍꯦ
ꯅ ꯅꯣꯏ ꯅꯣꯏ ꯑꯗꯨꯝ ꯅꯣꯏ ꯆꯕꯗ ꯈꯪꯉꯅꯤꯕ ꯅꯪꯅ ꯍꯥꯟꯗ ꯅꯉꯣꯟꯗ ꯌꯥꯝ ꯐꯩꯌꯦ ꯍꯥꯏꯔꯨꯔꯝꯕ ꯃꯤꯁꯨ ꯅꯪꯉꯣꯟꯗ ꯀꯩꯅꯣ ꯋꯥ ꯉꯥꯡꯕ ꯋꯥꯡꯕ ꯃꯇꯧꯗ ꯅꯪꯁꯨ ꯈꯥꯡꯒꯅꯦꯕꯀꯣ ꯑꯁꯤꯗꯤ ꯍꯣꯡꯈ꯭ꯔꯦ ꯑꯗꯨ ꯇꯧꯈ꯭ꯔꯦ ꯍꯥꯏꯕꯗꯣ ꯑꯩꯈꯣꯏꯅ ꯁꯨ ꯍꯥꯏꯕꯅꯤ ꯑꯗꯨ ꯍꯥꯏꯗ꯭ꯔꯁꯨ ꯃꯤꯅ ꯑꯗꯨꯝ ꯃꯁꯥꯅ ꯈꯥꯡꯕꯅ ꯐꯩꯌꯦꯅ ꯑꯗꯣ ꯑꯗꯨꯃꯥꯏꯅ ꯇꯧꯋꯦꯕ
ꯃꯤ ꯄꯩꯁꯥ ꯌꯥꯝ ꯄꯥꯏꯅꯔ ꯃꯥꯅꯦ ꯑꯗꯨꯗꯤ
ꯄꯩꯁꯥꯗꯨ ꯌꯥꯝ ꯄꯥꯏꯗ꯭ꯔꯁꯨ ꯑꯗꯨ ꯃꯁꯥ ꯃꯁꯥꯒꯤ ꯍꯥꯟꯅꯗꯒꯤ ꯑꯗꯨꯝ ꯄꯥꯏꯈꯠꯂꯛꯄꯁꯤꯗꯀꯣ
ꯄꯩꯁꯥ ꯈꯔ ꯄꯥꯏꯔꯝꯕꯅꯤꯗ ꯍꯣꯏ ꯀꯨꯟꯁꯦ ꯇꯧꯁꯨ ꯆꯥꯎꯧꯍꯜꯂꯅꯤ ꯑꯗꯨꯅꯁꯨ ꯐꯩꯌꯦꯅꯦ ꯍꯣꯏ ꯌꯥꯝ ꯐꯩꯌꯦ ꯊꯕꯛꯁꯨ ꯅꯍꯥꯟꯒ ꯅꯍꯥꯟꯗꯤ ꯊꯕꯛꯁꯨ ꯈꯔ ꯀꯟꯅ ꯁꯨꯏꯦ ꯍꯧꯖꯤꯛꯀꯥꯟꯗꯤ ꯊꯕꯛꯁꯨ ꯌꯥꯝ ꯁꯨꯗꯦ ꯆꯨꯗ꯭ꯔꯦ ꯍꯌꯦꯡꯅꯦꯀꯣ
ꯍꯧꯖꯤꯛ ꯂꯧꯒꯨꯝꯕ ꯇꯧꯕꯗꯣ
ꯍꯣꯏ
ꯃꯣꯏ ꯑꯁ ꯌꯥꯝ ꯅꯨꯡꯉꯥꯏꯈ꯭ꯔꯦꯗ ꯑꯃꯔꯣꯝꯗ ꯈꯜꯂꯗꯤꯦ ꯃꯣꯏ ꯌꯥꯝ ꯋꯥꯏꯌꯦ ꯍꯥꯏꯕꯒꯤ ꯌꯥꯔꯔꯣꯏꯗ ꯍꯧꯖꯤꯛꯇꯤ ꯌꯥꯝ ꯅꯨꯡꯉꯥꯏꯈ꯭ꯔꯦꯗ
ꯍꯣꯏ ꯑꯗꯨꯅꯤ ꯌꯥꯝ ꯅꯨꯡꯉꯥꯏꯈ꯭ꯔꯦ ꯌꯥꯝ ꯅꯨꯡꯉꯥꯏꯈ꯭ꯔꯦ ꯃꯥꯜꯂꯦ ꯅꯨꯡꯥꯏ ꯃꯤꯁꯨ ꯅꯨꯡꯉꯥꯏꯈ꯭ꯔꯦ ꯅꯨꯡꯉꯥꯏꯈ꯭ꯔꯦ ꯑꯗꯨꯝ ꯍꯥꯏꯌꯦꯅꯦ
ꯑꯗꯨꯕꯨ ꯑꯁ ꯈꯨꯟꯁꯦ ꯑꯇꯩꯗꯗꯤ ꯌꯥꯏ ꯑꯗꯨꯕꯨ ꯂꯝꯕꯤꯅꯦ ꯍꯣꯏ ꯕꯦꯔꯥ ꯀꯥꯕꯗꯨꯀꯣ ꯑꯩꯈꯣꯏꯒꯤ
ꯑꯁ ꯍꯣꯏ ꯍꯣꯏ ꯅꯨꯡꯉꯥꯏꯇꯦꯕꯣ
ꯍꯣꯏ ꯃꯤ ꯍꯧꯖꯤꯛ ꯂꯝꯕꯤ ꯇꯝꯃꯩꯒꯤ ꯂꯝꯕꯤꯒ ꯁꯅꯥꯞꯇꯤ ꯂꯝꯕꯤ ꯐꯥꯎꯔꯗꯤ ꯑꯗꯨ ꯈꯛꯇꯪ ꯍꯥꯡꯈ꯭ꯔꯦ ꯀꯠ ꯑꯁꯤ ꯀꯠ ꯗꯤꯒꯤ ꯂꯝꯕꯤꯗꯤ ꯂꯣꯊꯣꯛꯈ꯭ꯔꯦ ꯖꯦ ꯁꯤ ꯕꯤ ꯅꯥꯅ ꯂꯣꯏ ꯀꯣꯊꯣꯛꯈ꯭ꯔꯦ ꯍꯌꯦꯦ
ꯂꯝꯕꯤꯗꯣ ꯐꯖꯅ ꯕ꯭ꯂꯦꯇꯣꯞ ꯅꯣꯡ ꯇꯥꯔꯁꯨ ꯅꯣꯡ ꯇꯥꯗ꯭ꯔꯁꯨ ꯑꯗꯨꯝ ꯆꯠꯄ ꯑꯦ ꯑ ꯌꯥꯔꯗꯤꯀꯣ
ꯍꯣꯏ
ꯌꯥꯝꯅ ꯅꯨꯡꯉꯥꯏ ꯌꯥꯝꯅ ꯅꯨꯡꯉꯥꯏꯅ ꯄꯩꯁꯥ ꯌꯥꯝ ꯄꯥꯏꯔꯒ ꯑꯩꯈꯣꯏ ꯈꯨꯟꯗ ꯀꯔꯤ ꯀꯔꯤ ꯊꯣꯛꯄꯗꯣ ꯑꯗꯨꯝ ꯁꯤꯗ ꯄꯨꯔꯛꯑꯒ ꯌꯣꯟꯔꯗꯤꯀꯣ
ꯍꯣꯏ ꯍꯣꯏ
ꯑꯗꯨꯒꯨꯝꯕ ꯃꯇꯝ ꯌꯧꯅꯤꯡꯈ꯭ꯔꯦ ꯅꯗ꯭ꯔꯣ
ꯍꯣꯏ ꯑꯗꯣ ꯑꯁ ꯑꯗꯨꯒꯤ ꯃꯇꯝꯗ ꯌꯥꯝ ꯋꯥꯔꯦ ꯑꯁꯤꯏ ꯍꯧꯖꯤꯛ ꯅꯥꯞꯇꯤꯒꯤ ꯂꯝꯕꯤ ꯁꯦꯝꯕꯗꯁꯨ ꯅꯣꯡ ꯇꯥꯈ꯭ꯔꯗꯤ ꯆꯠꯄ ꯌꯥꯔꯣꯏ ꯑꯗꯨꯗꯣ ꯏꯟꯁꯥꯡ ꯅꯥꯄꯤ ꯊꯣꯛꯄ ꯃꯇꯝꯗ ꯂꯝꯕꯤꯗ ꯆꯠꯄ ꯌꯥꯔꯣꯏ ꯑꯗꯨ ꯇꯧꯋꯦꯕꯀꯣ ꯑꯩꯈꯣꯏ ꯈ꯭ꯔꯤꯁꯃꯥꯁꯀꯨꯝꯕꯗꯗꯤ ꯀꯔꯤꯁꯨ ꯌꯣꯟꯅꯤꯡꯉꯥꯏ ꯂꯩꯗꯦꯅ ꯑꯩꯈꯣꯏ ꯈꯨꯟꯒꯤꯗꯤ
ꯍꯣꯏꯅꯦ ꯍꯣꯏꯅꯦ ꯑꯁꯦꯡꯕ ꯍꯧꯖꯤꯛꯕ ꯃꯇꯝ ꯈꯔ ꯑꯁꯤꯒꯨꯝꯕ ꯃꯇꯝ ꯅꯣꯡ ꯇꯥꯎ ꯅꯣꯡ ꯇꯥꯕ ꯃꯇꯝꯁꯨ ꯏꯟꯁꯥꯡ ꯅꯥꯄꯤꯁꯨ ꯌꯥꯝ ꯊꯣꯛꯑꯦꯕ ꯏꯟꯁꯥꯡ ꯁꯤꯖꯟꯁꯨ ꯑꯣꯏꯌꯦꯕꯀꯣ
ꯍꯣꯏ ꯍꯣꯏ ꯍꯣꯏ ꯈꯨꯟꯒꯤꯗꯤ ꯍꯧꯖꯤꯛ ꯆꯥꯅꯤꯡꯉꯩꯗ ꯌꯥꯝ ꯂꯩꯔꯁꯨ ꯑꯗꯨ ꯌꯣꯟꯅꯤꯡꯉꯥꯏꯁꯨ ꯐꯔꯥ ꯇꯥꯏꯌꯦ ꯁꯦꯅꯥꯞꯇꯤꯒꯤ ꯂꯝꯕꯤ ꯁꯦꯝꯅꯁꯨ ꯑꯩꯈꯣꯏꯅ ꯄꯨꯔ ꯌꯣꯟ ꯂꯧꯕꯗꯨꯗꯤ ꯑꯩꯈꯣꯏꯒꯤꯗꯤ ꯌꯥꯝ ꯅꯨꯡꯉꯥꯏꯕꯗꯤ ꯑꯣꯏꯔꯣꯏꯀꯣ ꯑꯗꯨꯁꯨ ꯀꯣ
ꯍꯣꯏꯅꯦ ꯑꯗꯨꯅꯅꯦ ꯅꯨꯡꯉꯥꯏꯇꯕꯗꯣ ꯂꯝꯕꯤꯗꯣ ꯐꯖꯅ ꯌꯧꯈ꯭ꯔꯗꯤꯀꯣ
ꯍꯣꯏ ꯈ꯭ꯔꯤꯁꯃꯥꯁꯇꯗꯤ ꯑꯦꯗꯚꯥꯟꯁ ꯑꯣꯏꯅ ꯂꯥꯛꯍꯦ
ꯅ ꯈ꯭ꯔꯤꯁꯃꯥꯁ ꯃꯃꯥꯡꯒꯤ ꯈ꯭ꯔꯤꯁꯃꯥꯁꯇꯣ ꯑꯩꯈꯣꯏꯗ ꯇꯧꯗꯦ ꯍꯥꯏꯕ ꯅꯠꯇ꯭ꯔꯣ
ꯎꯝ ꯑꯩ ꯑꯁ ꯑꯩꯈꯣꯏ ꯐꯦꯃꯤꯂꯤ ꯇꯔꯦꯠ ꯔꯥ ꯄꯥꯟꯖ ꯇꯥꯟꯖꯈ꯭ꯔꯦ
ꯑꯩ ꯑꯩ ꯑꯩ ꯇꯥꯏꯌꯦꯕ ꯅꯣꯏ ꯈ꯭ꯔꯤꯁꯃꯥꯁ ꯇꯧꯗꯦ ꯍꯥꯏꯅ
ꯗꯤꯁ ꯌꯌꯥꯔꯒꯤ ꯈ꯭ꯔꯤꯁꯃꯥꯁꯗꯤ ꯑꯩꯈꯣꯏ ꯏꯁꯄꯣꯔꯠꯁꯨ ꯆꯥꯎꯅ ꯇꯧꯒꯦꯅ ꯇꯧꯔꯒ ꯂꯩꯌꯦ ꯂꯥꯛꯑꯣꯍꯦ
ꯑ ꯍꯣꯏ ꯑꯗꯣ ꯍꯧꯖꯤꯛꯀꯥꯟꯗꯤ ꯈ꯭ꯔꯤꯁꯃꯥꯁꯀꯨꯝꯁꯤ ꯅꯍꯥꯟꯒꯤ ꯃ ꯃꯥꯟꯅꯗ꯭ꯔꯦꯀꯣ
ꯍꯣꯏ ꯍꯣꯏ
ꯅꯍꯥꯟꯗꯤ ꯐꯖꯅ ꯇꯧꯋꯦ ꯃꯤꯁꯨ ꯌꯥꯝꯅ ꯀꯪ ꯀꯥꯟꯗ ꯈ꯭ꯔꯤꯁꯃꯥꯁ ꯂꯥꯛꯀꯗ꯭ꯔꯥ ꯍꯥꯏꯅ ꯑꯗꯨꯝ ꯉꯥꯏꯔ ꯂꯩꯕꯅꯤ ꯑꯗꯣ ꯍꯧꯖꯤꯛꯀꯥꯟꯗꯤ
ꯈ꯭ꯔꯤꯁꯃꯥꯁ ꯂꯥꯛꯂꯁꯨ ꯑꯩꯈꯣꯏ ꯁꯤꯗ ꯑꯩꯈꯣꯏꯅ ꯂꯩꯕ ꯃꯐꯝꯗꯁꯨ ꯑꯗꯨꯃꯥꯏꯅ ꯇꯧꯋꯤ ꯑꯗꯨꯒ ꯑꯩꯈꯣꯏ ꯑꯩꯈꯣꯏꯅꯁꯨ ꯅꯍꯥꯟꯒ ꯃꯥꯟꯅꯗꯤ ꯃꯥꯟꯅꯗ꯭ꯔꯦꯗ ꯈ꯭ꯔꯤꯁꯃꯥꯁ ꯃꯁꯨ ꯃꯤꯅ ꯏꯟꯇꯔꯦꯁ ꯌꯥꯝ ꯄꯤꯗ꯭ꯔꯦꯗ ꯍꯥꯏꯅꯩ ꯍꯥꯏꯇꯥꯔꯦꯅꯦ
ꯑꯁ ꯑꯗꯨꯗꯣ ꯈꯨꯟꯒꯤ ꯈ꯭ꯔꯤꯁꯃꯥꯁꯇꯣ ꯁꯤ ꯇꯥꯎꯟꯗ ꯇꯧꯕꯒ ꯆꯞꯥꯟꯅꯈ꯭ꯔꯦ ꯍꯧꯖꯤꯛꯇꯤ ꯑꯩꯅ ꯍꯥꯏꯁꯨ ꯑꯣꯏꯕꯅꯤ ꯄꯩꯁꯥꯁꯨ ꯄꯥꯏꯑ ꯑꯗꯨ ꯒꯥꯔꯤ ꯄꯥꯏꯑ ꯑꯗꯨ ꯇꯧꯔꯒ ꯃꯁꯥ ꯃꯁꯥꯒꯤ ꯌꯨꯝꯗ ꯑꯗꯨꯝ ꯇꯥꯎꯟꯗ ꯈ꯭ꯔꯤꯁꯃꯥꯁ ꯇꯧꯕꯒꯨꯝꯅ ꯆꯥꯛ ꯌꯦꯟꯁꯥꯡ ꯍꯥꯎꯕꯗꯤ ꯑꯗꯨꯝ ꯆꯥꯏ ꯑꯗꯨꯕꯨ ꯏꯟꯖꯣꯏꯃꯦꯟꯗꯤ ꯈꯔꯗꯤ ꯋꯥꯠꯈ꯭ꯔꯦꯕꯀꯣ
ꯍꯣꯏ ꯍꯣꯏ ꯍꯣꯏ
ꯑꯗꯨ ꯑꯗꯨꯗꯨꯁꯨ ꯄꯩꯁꯥ ꯄꯩꯁꯥ ꯂꯥꯛꯇꯒꯤꯅꯤ ꯑꯗꯨ ꯑꯗꯨꯁꯨ ꯑꯗꯨꯒꯨꯝꯕꯗꯨ ꯀꯣ
ꯍꯣꯏ ꯍꯣꯏ
ꯅꯍꯥꯟꯗꯤ ꯀꯔꯝ ꯀꯥꯟꯗ ꯁꯥ ꯄꯣꯡꯂꯒ ꯇꯥꯔꯒ ꯃꯔꯨꯞ ꯈꯣꯏꯒ ꯄꯣꯏꯒꯗ꯭ꯔꯥ ꯍꯥꯏꯅ ꯑꯗꯨꯝꯍꯜꯂꯤꯕꯣ ꯋꯥꯈꯥꯟꯅꯤ ꯈꯅꯦ ꯑꯗꯣ ꯍꯧꯖꯤꯛꯀꯥꯟꯗꯤ ꯅꯨꯡꯉꯥꯏꯕ ꯃꯁꯥ ꯃꯁꯥꯒꯤ ꯅꯨꯡꯉꯥꯏꯕ ꯑꯗꯨꯝ ꯂꯩꯔꯒꯤꯀꯣ
ꯃꯤꯗꯣ ꯁꯨꯃꯥꯏꯅ ꯇꯧ ꯄꯩꯁꯥ ꯄꯥꯏꯕꯗꯨ ꯍꯥꯟꯅꯗꯤ ꯈ꯭ꯔꯤꯁꯃꯥꯁꯇꯣ ꯄꯨꯜꯂ ꯀ ꯆꯥꯛ ꯆꯥꯕ ꯑꯗꯨ ꯃꯥꯗꯨ ꯃꯤ ꯌꯥꯝ ꯏꯟꯇꯔꯦꯁ ꯂꯩꯌꯦꯒꯣ ꯍꯧꯖꯤꯛꯇꯤ ꯑꯗꯨ ꯀꯔꯤ ꯇꯧꯒꯦꯅꯥꯅꯦ ꯄꯩꯁꯥꯁꯤ ꯇꯤꯡꯕꯁꯨ꯭ꯔꯕꯨꯗꯤ ꯆꯥꯝꯃꯉꯥ ꯄꯤꯊꯣꯛꯄꯗꯤ ꯑꯩꯈꯣꯏ ꯆꯥꯝꯃꯉꯥꯗꯤ ꯆꯥꯕ ꯀꯣꯟꯅꯔꯣꯏ ꯑꯗꯨ ꯈꯟꯕ ꯑꯗꯨꯝ ꯈꯟꯥꯟꯕ ꯂꯩꯈ꯭ꯔꯦ ꯃꯤ ꯄꯩꯁꯥ ꯄꯥꯏꯔꯃꯤꯗꯤ ꯄꯨꯛꯆꯦꯜꯗꯣ ꯍꯦꯟꯅ ꯆꯥꯎꯒꯦꯔ ꯍꯥꯏꯔꯒ ꯃꯤ ꯑꯃ ꯑꯃꯕꯨ ꯑꯗꯨꯝ ꯆꯦꯂꯦꯟꯖ ꯇꯧꯔꯒ ꯑꯃ ꯑꯃꯒꯤ ꯃꯊꯛꯇ ꯂꯩꯅꯤꯡꯉꯥꯏꯒꯤ ꯋꯥꯈꯜꯗꯣ ꯇꯧꯈ꯭ꯔꯦꯕꯀꯣ